ꯍꯜꯂꯣ ꯎꯝ ꯁꯔꯦ ꯀꯣ
ꯍꯣꯏ ꯇꯅ
ꯑꯣ ꯍꯧꯒꯠ ꯍꯧꯒꯠꯂꯕꯣ ꯀꯃꯥꯏꯅ ꯇꯧꯒꯦ
ꯍꯉ ꯄꯨꯗ ꯉꯥꯏꯔꯤ ꯑꯣꯏꯔ
ꯑꯣ ꯑꯩ ꯑꯩ ꯍꯧꯒꯠꯇ꯭ꯔꯤ
ꯑꯣ
ꯐꯃꯨꯡꯗ ꯂꯩꯔꯤꯌꯦ ꯉꯁꯥꯏꯗꯒꯤ ꯃꯤꯠꯇꯤ ꯄꯥꯡꯊꯣꯛꯈ꯭ꯔꯦ ꯑꯗꯨꯕꯨ ꯐꯣꯟꯗ ꯑꯗꯨꯝ ꯅꯩꯔ ꯂꯩꯕ
ꯐꯕꯅꯦ ꯑꯩꯈꯣꯏꯗꯃꯥꯟꯗꯦ ꯑꯗꯨꯅ ꯕ꯭ꯔꯦꯛꯐꯥꯁꯅꯦꯕꯀꯣ
ꯎꯝ ꯀ ꯭ꯔꯦꯛꯐꯥꯁꯅꯦ ꯍꯣꯏ
ꯎꯝ
ꯍꯥꯏꯕꯗꯤ ꯃꯣꯔꯅꯤꯡꯗ ꯑꯗꯨꯝ ꯅꯨꯡꯉꯥꯏꯌꯦꯕ ꯐꯣꯟ ꯄꯥꯏꯕꯁꯨ ꯀꯣꯜ ꯇꯧꯕꯁꯨ ꯏꯪꯅ ꯆꯛ ꯅ ꯑꯗꯨꯝ
ꯍꯣꯏ ꯑꯦ ꯑꯗꯨꯝ ꯆꯦꯛꯕꯀ ꯑꯩꯨꯕꯕꯤꯦ
ꯑꯗꯨꯝ ꯅꯨꯡꯉꯥꯏꯌꯦꯕ
ꯇꯪ ꯑꯋꯥ ꯂꯩꯦ
ꯑꯩꯁꯦ ꯑꯅꯧꯕꯅꯦ ꯂꯣꯏꯔꯦ ꯅꯍꯥꯟꯒꯤ ꯎꯝ
ꯑ ꯌꯥꯔꯦ ꯌꯥꯔꯦ ꯀꯌꯥꯏ ꯅꯣꯏ ꯁꯦꯝꯗ꯭ꯔꯗꯤ ꯑꯩꯈꯣꯏꯗꯤ
ꯃꯤ ꯌꯥꯝꯗ꯭ꯔꯦꯕꯀꯣ ꯇꯧꯔꯛꯑꯅꯤꯉꯥꯏ ꯍꯧꯖꯤꯛꯇꯤ
ꯑꯣ ꯑꯗꯨ ꯅꯪꯁꯨ ꯅꯪꯁꯨ ꯑꯅꯧꯕ ꯁꯦꯝꯃꯨꯗꯅ
ꯅꯝꯕꯔ ꯑꯇꯣꯞꯄꯅꯔꯣ
ꯎꯝ
ꯠꯁ ꯎꯗꯣꯁꯨ ꯌꯥꯗꯤ ꯌꯥꯕꯅꯤ ꯑꯗꯨ
ꯀꯩꯅꯣ ꯑꯩ ꯍꯣꯔꯦꯟ ꯋꯥꯆ ꯋꯥꯆꯦꯞꯇ ꯍꯥꯏꯕꯤꯒꯦꯀꯣ
ꯑꯣ ꯍꯣꯏ ꯍꯣꯏ
ꯑꯗꯣ ꯆꯥꯁ ꯀ ꯆꯠ ꯀꯗꯣ
ꯁꯠꯇꯦꯗ ꯊꯩꯅꯀꯥꯟ ꯐ
ꯎꯝꯝ ꯑꯩꯁꯨꯅꯦ ꯇꯥꯏꯃꯤꯡ ꯂꯣꯏ ꯍꯦꯜꯂꯦ ꯑꯩꯒꯤ ꯆꯥꯔꯖ ꯇꯥꯏꯃꯤꯡꯗꯤ
ꯅꯣꯏꯗꯤ ꯑꯍꯤꯡꯅꯤ ꯐꯨꯠꯕꯜ ꯌꯦꯡꯕꯤ ꯑꯣꯏꯔꯝꯃꯤꯅꯦ
ꯐꯨꯠꯕꯣꯜꯗꯤ ꯉꯔꯥꯡꯒꯤꯗꯨꯗꯤ ꯌꯦꯡꯗꯦ ꯃꯦꯠꯁꯇꯣ ꯀꯌꯥ ꯐꯖꯗꯦ ꯑꯗꯨꯒꯤ ꯈꯤꯇꯪ ꯈꯤꯇꯪ ꯌꯦꯡꯉꯒ ꯇꯣꯛꯈ꯭ꯔꯦ
ꯑ
ꯑꯗꯨꯅ ꯑꯗꯨꯕꯨ ꯇꯨꯝꯕꯁꯦ ꯊꯦꯡ ꯊꯦꯡꯅ ꯇꯨꯝꯔꯨꯕꯒꯤ
ꯍꯣꯏ ꯑꯗꯨꯝ ꯍꯅꯈ꯭ꯔꯦꯕꯀꯣ ꯑꯥ ꯑꯥ ꯑꯗꯨꯅꯤ ꯉꯟꯅ ꯒꯌꯔꯁꯨ ꯑꯗꯨꯝ ꯃꯇꯝ ꯂꯥꯛꯇ꯭ꯔꯗꯤ ꯇꯨꯝꯃꯕ ꯉꯝꯗꯕꯗꯣ ꯇꯧꯋꯗ
ꯈꯪꯗꯦ ꯍꯧꯒꯠꯄꯗꯤ ꯌꯥꯗꯤ ꯌꯥꯕꯅꯦ ꯑꯗꯨꯝ ꯉꯟ ꯈꯔꯗꯤ ꯑꯗꯨꯝ ꯍꯧꯒꯠꯂꯦ ꯑꯗꯨꯕꯨ ꯆꯠ ꯆꯠꯄꯒꯤ ꯂꯩꯗꯅ ꯆꯠ ꯆꯠꯄꯁꯦ ꯔꯦꯗꯤ ꯐꯖꯅ ꯇꯧꯔꯝꯗ꯭ꯔꯗꯤ ꯄꯪꯆꯠ ꯆꯠꯄ ꯌꯥꯗꯦꯕ ꯍꯥꯏꯕꯗꯤ ꯐꯤꯖꯤꯀꯦꯜꯂꯤ ꯃꯦꯟꯇꯦꯜꯂꯤ ꯑꯗꯨꯝ ꯔꯦꯗꯤ ꯇꯧꯔꯣꯏ ꯆꯠꯁꯤ ꯆꯠꯄꯅꯦꯕ ꯄꯨꯡꯆꯠ ꯆꯠꯄ ꯌꯥꯗꯦꯕꯣ ꯃꯅꯨꯡꯗꯁꯨ ꯃꯄꯥꯟꯗꯁꯨ ꯂꯣꯏꯗꯤꯩ ꯊꯕꯨꯗꯧ ꯃ ꯆꯥ ꯆ
ꯍꯞꯄꯥꯟꯗ ꯉꯗ ꯆꯂꯗꯤ ꯀꯩ ꯃꯠꯇ ꯃꯃꯔꯅꯤ ꯕꯥ
ꯑꯗꯨꯅ ꯑꯩꯁꯦ ꯃꯅꯨꯡꯗꯁꯨ ꯈꯔ ꯇꯟꯕ ꯑꯃ ꯌꯥꯎꯕ ꯍꯝ ꯃꯤ ꯈꯔꯅꯗꯤ ꯍꯥꯏꯌꯦ ꯇꯟꯕ ꯅꯨꯃꯤꯠꯇꯣ ꯆꯠꯀꯗꯧꯕꯅꯦ ꯍꯥꯏ ꯍꯥꯏ
ꯍꯣꯏ ꯇꯦꯝꯇꯦꯁꯟ ꯌꯥꯅꯀꯣ
ꯑꯗꯨ
ꯑꯗꯨ ꯆꯨꯝ ꯆꯨꯝꯃꯦꯗ ꯍꯣꯏ ꯆꯨꯝꯃꯦꯗ ꯆꯠꯅꯤꯡꯗꯦꯅ ꯆꯠꯇ꯭ꯔꯁꯨ ꯑꯗꯨꯝ ꯑꯩꯈꯣꯏ ꯀꯃꯥꯏꯅ ꯍꯥꯏꯁꯤꯔꯥ ꯂꯥꯟꯗ ꯇꯥꯕ
ꯎꯝ ꯅꯣꯏ ꯆꯥꯖ ꯂꯥꯛꯄ꯭ꯔꯣ ꯅꯣꯏꯗꯤ
ꯌꯥꯝ ꯂꯥꯞꯄꯗꯤ ꯅꯠꯇꯕ ꯑꯣꯏꯔꯝꯅꯤ ꯑꯩꯗꯤ ꯆꯠꯇꯦ ꯐꯗꯤ ꯁ ꯆꯠ ꯆ ꯇꯦ ꯋꯥ ꯇ ꯈꯟꯗꯦ
ꯍꯣꯏ ꯃꯄꯥꯟꯗ ꯂꯩꯗꯤꯩ ꯌꯨꯝꯗ ꯂꯩꯗ꯭ꯔꯗꯤ ꯆꯁꯦ
ꯍꯣꯏ ꯑꯗꯨꯅꯦ ꯑꯗꯨꯝ ꯍꯥꯏꯗꯤ ꯑꯗꯨꯝ ꯃꯔꯨꯞꯁꯤꯡꯅ ꯑꯗꯨꯝ ꯆꯠꯗꯤ ꯈꯤꯇꯪ ꯐꯥꯏꯌꯦꯕꯀꯣ ꯁꯤꯗ ꯑꯗꯨꯝ ꯂꯩꯌꯦꯒ ꯏꯊꯟꯗ ꯆꯠꯅꯤꯡꯉꯦ ꯍꯥꯏꯗꯨꯗꯤ ꯌꯥꯝ ꯇꯜꯂꯦꯕ ꯈꯜꯂꯒ ꯈꯪꯅꯥ ꯃꯤ ꯂꯩꯕꯁꯨ ꯅꯠꯇ ꯇ
ꯎꯝꯍꯝ ꯑꯗꯨꯗꯤ ꯀꯩꯅꯣ ꯅꯪ ꯍꯧꯖꯤꯛꯁꯦ ꯏꯝꯐꯥꯜꯗꯅꯦ ꯏꯝꯐꯥꯜꯗꯔꯣ
ꯑꯣ
ꯑꯣ ꯑꯗꯨꯗꯤ ꯆꯍꯤ ꯀꯌꯥ ꯂꯩꯔꯦ ꯁꯤꯗ
ꯐꯥꯎꯗ
ꯎꯝ
ꯆꯍꯤ ꯑꯁ ꯂꯥꯁꯅ ꯂꯥꯛꯅꯤ ꯑꯩꯗꯤ
ꯆꯁꯤ ꯌꯥꯔꯀꯣ
ꯎꯝ
ꯑꯗꯨꯗꯤ ꯃꯔꯨꯞ ꯃꯄꯥꯡꯁꯨ ꯂꯩꯔꯝꯒꯅꯤꯅ
ꯂꯩꯕꯨꯗꯤ ꯂꯩ ꯑꯗꯨ ꯄꯨꯟꯅ ꯍꯥꯏꯗꯤ ꯂꯥꯞꯅ ꯂꯩꯕꯗꯣ ꯍꯥꯏꯗꯤ ꯑꯩꯈꯣꯏ ꯌꯨꯝꯅꯥꯛꯇꯗꯤ ꯑꯗꯨꯝ ꯈꯨꯝꯕꯗꯤ ꯂꯩ ꯑꯗꯨꯕꯨ ꯄꯨꯟꯅ ꯆꯠꯄ ꯀꯩꯅꯣ ꯇꯧꯕꯗꯤ ꯂꯩꯇꯦꯕꯀꯣ ꯑꯗꯨꯒꯤ
ꯅꯍꯥꯟꯁꯨ ꯏꯕꯥꯅꯤ ꯋꯥꯔꯤ ꯁꯥꯈ꯭ꯔꯦ ꯅꯪ
ꯍꯣꯏ ꯑꯩꯅ ꯅꯪ ꯐꯖ ꯑ ꯅꯪ ꯐꯖꯅ ꯂꯥꯛꯅꯕꯗ
ꯑꯣ ꯑꯣ ꯑꯗꯨꯔꯣ
ꯅ ꯂꯦꯛꯆꯔ ꯄꯤꯅ
ꯑꯣ ꯉꯁꯤꯁꯦ ꯑꯃꯨꯛ ꯊꯦꯡꯅꯅꯦ
ꯅ ꯗꯤ ꯄꯄꯤꯗꯤ ꯈꯥꯎꯅꯤ ꯇꯏꯁꯨ
ꯑꯣ ꯑꯁ ꯑꯩꯁꯨ ꯅꯍꯥꯟꯒꯤ ꯆꯥꯠꯇꯨ ꯋꯥꯆꯦꯞꯇ ꯊꯤ ꯊꯤꯔꯣ ꯃꯈꯥꯗ ꯆꯤꯡ ꯆꯤꯡꯔꯒ
ꯄꯣꯠꯆꯔ ꯑꯗꯨꯝ ꯍꯥꯏꯗꯤ ꯆꯠꯇꯧꯈ꯭ꯔꯕ ꯉꯝ ꯅꯥꯈ꯭ꯔꯕ ꯃꯤꯑꯣꯏ ꯑꯗꯨꯝ ꯍꯥꯏꯔ ꯍꯥꯏꯒꯁꯨ ꯈꯤꯇꯪ ꯑꯗꯨꯝ ꯏꯀꯥꯏꯗꯕ ꯃꯥ ꯂꯩ ꯑꯦꯍꯦꯗꯤ ꯀꯃꯣꯏ ꯍꯥꯏꯖꯔꯣ
ꯈꯤ ꯅꯨꯡꯉꯥꯏꯕꯗꯣ
ꯑꯃ ꯂꯩꯌꯦꯕꯀꯣ ꯃꯤ ꯑꯅꯧꯕꯉꯗꯗꯤ ꯀꯣꯜ ꯇꯧꯔꯛꯀꯦ ꯇꯧꯔꯛꯑꯣ ꯍꯥꯏꯕꯗꯣ ꯈꯤꯇꯪ ꯍꯅꯗꯦ ꯑꯗꯨꯅ
ꯎꯝ ꯒ꯭ꯔꯨꯞꯇꯁꯨ ꯑꯗꯨꯝ ꯍꯥꯏꯃꯟꯕꯒꯤ ꯑꯗꯨꯝ
ꯑꯗꯨꯅꯤ ꯑꯗꯨꯅꯤ ꯀꯣꯠꯇꯔꯥꯛꯑꯣ ꯇꯧꯔꯛꯒꯦꯅ ꯍꯥꯏꯕꯗ ꯍꯥꯏꯅ ꯃꯤ ꯄꯥꯏꯌꯦ ꯑꯗꯨꯁꯨ
ꯎꯝ ꯑꯗꯨꯅꯦ ꯁꯤ ꯅꯍꯕ ꯑꯣꯏꯔꯝꯃꯗꯤ ꯑꯩ ꯌꯥꯝ ꯅꯣꯛꯅꯤꯡꯕ ꯐꯥꯎꯋꯤꯀꯣ ꯑꯗ ꯍꯥꯏꯕꯗꯤ ꯃꯤꯁꯦ ꯌꯥꯝ ꯇꯧꯔꯕꯝꯅꯤꯅ ꯑꯗꯨꯝ ꯃꯣꯏ ꯅꯣꯏꯒꯤ ꯈꯣꯟꯖꯦꯜ ꯈꯣꯟꯖꯦꯜꯁꯤꯡꯗꯣ ꯑꯗꯨꯝ ꯅꯤꯡꯁꯤꯡꯕ ꯉꯝꯗꯦꯕ
ꯃꯤ ꯌꯥꯝꯃꯟꯕꯒꯤꯀꯣ ꯈꯨꯝꯕ꯭ꯔꯥ ꯈꯨꯝꯗ꯭ꯔꯤꯕ꯭ꯔꯥꯁꯨ ꯑꯗꯨꯝ ꯈꯪꯗꯕ ꯑꯃꯨꯛ ꯋꯥꯆꯞꯇ ꯃꯤꯒꯨꯝꯕ ꯆꯦꯟꯖ ꯇꯧꯕ ꯅꯠꯇ꯭ꯔꯒ ꯗꯤꯄꯤꯤ ꯆꯦꯟꯁ ꯑꯣꯏꯗꯤ ꯈꯪꯗ꯭ꯔꯕꯗꯣ ꯍꯥꯏꯗꯤ ꯅꯤꯔꯛ ꯍꯨꯝꯔꯛ ꯈꯨꯝꯕꯤꯖꯕ ꯑꯗꯨꯝꯕ ꯂꯩꯌꯦꯕ
ꯑ ꯑꯩꯗꯤ ꯅꯪꯒꯤꯗꯤ ꯍꯧꯖꯤꯛ ꯌꯦꯡꯉꯒ ꯌꯦꯡꯃꯩ ꯅꯨꯄꯤ ꯍꯥꯏꯅ ꯁꯦꯞ ꯇꯧꯔꯝꯃꯤꯅꯦ
ꯏꯁꯁ
ꯀꯩꯅꯣ ꯑꯦ ꯑꯁꯦꯡꯕ ꯌꯥꯝ ꯅꯣꯛꯅꯤꯡꯉꯤꯀꯣ ꯉꯁꯦꯡ ꯅꯍꯥꯟ ꯑꯩꯕꯨ ꯌꯥꯝꯅ ꯐꯖꯅ ꯅꯩꯔꯝꯕ ꯅꯨꯄꯤꯅꯤꯅꯦ ꯁꯤꯗꯤ ꯁ ꯁꯅ ꯀꯣꯜ ꯇꯧꯔꯒ ꯍꯥ
ꯍꯥꯏ ꯍꯥꯏꯈꯤꯕ ꯋꯥ ꯁꯤꯟꯗ ꯑꯝꯇ ꯍꯥꯏꯔꯅꯦ ꯅꯪꯅ ꯂꯥꯛꯅꯅꯥꯕꯗꯣ
ꯑ ꯍꯥꯏ ꯔꯣꯍꯤꯒ ꯇꯗ ꯀꯥꯎ ꯀꯥꯎꯗꯗ
ꯑꯃ ꯑꯅꯤ ꯑꯣꯏꯔꯁꯨ
ꯑꯥ
ꯃꯥꯁꯨꯃ ꯍꯥꯏꯩꯌꯦ ꯁꯃꯥꯏ ꯍꯥꯏꯉꯣꯟꯗ
ꯆꯍꯤꯒꯤ ꯃꯔꯝꯗꯁꯨ ꯍꯥꯏꯈ꯭ꯔꯦ ꯑꯗꯣ ꯑꯉꯥꯡꯒꯤ ꯑꯉꯥꯡ ꯂꯩꯔꯦ ꯑꯗꯨꯗ ꯍꯥꯏꯕꯁꯨ ꯍꯥꯏꯈ꯭ꯔꯦ
ꯑꯣꯏꯅ ꯍꯧꯖꯤꯛ ꯐꯥꯎ ꯑꯩ
ꯀꯗꯔꯤꯅꯦ
ꯀꯥꯎꯗ꯭ꯔꯔꯤꯗ ꯑꯗꯨꯕꯨ ꯍꯧꯖꯤꯛ ꯐꯥꯎ ꯑꯩ ꯀꯅꯥꯅꯣ ꯍꯥꯏꯕ ꯈꯪꯗ꯭ꯦ ꯑꯗꯨ ꯍꯥꯏꯗꯤ ꯌꯥꯝꯗꯤ ꯍꯥꯏꯕꯤꯈ꯭ꯔꯦ ꯑꯩꯉꯣꯟꯗ ꯀꯅꯥ ꯃꯤꯅꯣ ꯆꯍꯤ ꯀꯌꯥꯅꯣ ꯍꯥꯏꯕꯗꯤ ꯅꯪꯁꯦ ꯆꯨꯝꯕ ꯍꯥꯏꯗꯕꯅꯤꯅ
ꯁꯥꯏꯀ꯭ꯔ ꯂꯅꯣ ꯊꯕꯤꯈ꯭ꯕꯗꯨꯗꯤ ꯂꯥꯁꯇ
ꯔꯥꯁꯇ ꯍꯥꯏꯕꯨꯗꯤꯁꯨ ꯍꯣꯔꯦꯟ ꯉꯥꯏꯍꯥꯛ ꯂꯩꯔꯗꯤ ꯑꯗꯨꯅꯦ ꯀꯅꯥꯁꯨ ꯊꯥꯖꯔꯨꯅꯨ ꯍꯥꯏ ꯗꯤ ꯃꯨꯛꯥ
ꯑꯗꯨꯗꯤ ꯅꯪꯅ ꯊꯥꯖꯗꯕꯒꯤꯅꯤ ꯀꯩꯅꯣ ꯑꯗꯨꯗꯤ ꯑꯩꯒꯤꯔ ꯅꯠꯇ꯭ꯔꯥ ꯈꯪꯗ꯭ꯔꯦ ꯑꯗꯨꯗꯤ
ꯃꯤ ꯀꯅꯥꯁꯨ ꯊꯥꯖꯕ ꯌꯥꯗꯦ ꯅꯪꯅ ꯍꯥꯏꯔꯒ
ꯁꯨꯃꯥꯏꯅ ꯇꯧꯗ꯭ꯔꯗꯤ ꯌꯥꯔꯣꯏꯍ ꯁꯤꯗ ꯈꯨꯝꯕ ꯃꯤ ꯑꯇꯤꯡꯕ ꯑꯩꯈꯣꯏ ꯃꯤꯡ ꯂꯩꯐꯝ ꯂꯣꯏꯅ ꯍꯥꯏꯕꯤꯔꯗꯤ ꯌꯥꯔꯣꯏ ꯅꯠꯇ꯭ꯔꯣ ꯑꯩ ꯆꯍꯤ ꯆꯍꯤ ꯁꯦ ꯀ꯭ꯂꯥꯁ ꯀ ꯀꯥꯏꯑ ꯁꯤꯗ ꯀꯥꯏꯑ ꯍꯥꯏꯦꯔꯤꯅꯦ ꯃꯤꯐꯥꯖ ꯂꯩꯔꯝꯅꯦꯕꯀꯣ ꯅꯠꯇ꯭ꯔꯣ ꯍꯥꯠꯀꯦ ꯂꯩꯐꯝ ꯍꯥꯏꯕꯤꯔꯒ ꯍꯥꯏ
ꯁꯨꯝꯃꯤꯅꯦ ꯑꯁ ꯑꯃꯨꯀꯍꯧꯔꯦꯍꯦ
ꯍꯥꯎꯗ ꯉꯥꯏꯔꯤ
ꯆꯍꯤꯒꯨꯝꯕꯗ ꯂꯣꯏꯅ ꯀꯥꯎꯊꯣꯛꯈ꯭ꯔꯦ ꯑꯩꯗꯤ ꯍꯥꯏꯕꯗꯤ ꯅꯪꯅ ꯑꯣ ꯍꯥꯏ ꯍꯥꯏ ꯌꯥꯝ ꯑꯅꯀꯣ ꯂꯥꯁꯇ ꯅꯪꯅ ꯍꯥꯏꯕꯗꯣ
ꯑꯩꯅ ꯆꯍꯤꯕꯨ ꯈꯪꯉ ꯀꯩꯗꯧꯗꯣꯏꯅꯣ ꯈꯪꯗꯁꯨ ꯌꯥꯏꯗ
ꯍꯣꯏ
ꯁꯨꯁꯨꯅꯪꯤ ꯀꯕ꯭ꯔꯦ
ꯀꯥꯎꯔꯤ ꯀꯣ ꯑꯗꯨꯅ ꯐꯩꯗ
ꯀꯩꯕꯣ
ꯎꯝ ꯑꯩꯕꯗꯤ ꯀꯁꯤ ꯏꯆꯦ ꯗꯗꯥ ꯍꯥꯏꯕꯗꯨꯣ
ꯍꯜꯂꯣ ꯍꯥꯏꯗꯤ
ꯑ ꯏꯇꯥꯎ ꯏꯇꯥꯎꯕꯤꯕ꯭ꯔꯣ ꯁꯤꯁꯇꯔ ꯍꯥꯏꯕꯗꯨ ꯑꯗꯨꯅ ꯐꯩꯌꯦꯕ
ꯏꯁ ꯑꯩꯕꯨꯗꯤꯀꯣ ꯄꯥꯏ ꯃꯤꯡ ꯊꯝꯃꯒꯤꯦ ꯍꯜꯂꯣ ꯕ꯭ꯔꯣ ꯍꯥꯏꯅ ꯀꯧꯔꯛꯄ
ꯑꯩꯅ ꯇꯥꯡꯈꯨꯜ ꯅꯨꯨꯄꯥ ꯀꯅꯥꯗꯅꯣ ꯈꯪꯗꯦ ꯅꯨꯄꯤ ꯑꯃꯗ ꯑꯩꯗꯤ ꯅꯨꯄꯤꯅꯦ ꯍꯥꯏꯕ ꯈꯪꯉꯦ ꯃꯤꯡꯗꯒꯤ ꯑꯗꯨꯅꯥ ꯅꯨꯄꯤꯅ ꯀꯣꯜ ꯄꯥꯏꯔꯛꯎꯕ꯭ꯔꯣ ꯍꯥꯏꯅ ꯅꯨꯄꯥ ꯑꯃꯅ ꯑꯩ ꯃꯔꯨꯞ ꯑꯃꯅꯤ ꯇꯥꯡꯈꯨꯜ ꯅꯨꯄꯥꯅꯤ ꯑꯗꯨ ꯐꯨꯞꯇ ꯑꯩꯅ ꯅꯨꯄꯤꯅꯦ ꯍꯥꯏꯈ꯭ꯔꯕꯅꯦ
ꯈꯪꯗꯕꯤꯗ ꯕ꯭ꯔꯣ ꯍꯥꯏꯔ ꯂꯩꯔꯦ
ꯍꯥꯞꯗꯤ ꯀ ꯅꯨꯄꯥꯁꯤꯡ ꯅꯨꯄꯤ ꯃꯤ ꯍꯥꯞꯄ ꯃꯤ ꯌꯥꯝꯃꯦꯅ ꯑꯗꯨꯝ ꯅꯨꯄꯤꯗꯨ ꯅꯨ ꯄꯥꯏꯃꯦꯗꯝ
ꯎꯝ ꯅꯪꯒꯤ ꯋꯥꯆꯦꯞꯇ ꯀꯃꯥꯏꯅ ꯅꯪꯒꯤ ꯎ ꯎꯝ ꯏꯄꯥꯒꯤ ꯃꯤꯡꯗꯣ ꯍꯥꯞꯄ
ꯅꯨꯄꯥꯒꯤꯦ ꯀꯅꯥ ꯑꯩꯒꯤꯔꯣ ꯀꯅꯥꯃ ꯍꯥꯏꯅꯣꯪ ꯅꯉꯣꯟꯗ
ꯑꯦ ꯑꯦ ꯅꯪ ꯅꯨꯄꯥꯒꯤ ꯍꯥꯏꯕ꯭ꯔꯥ ꯑꯩꯗꯤ ꯑꯩꯗꯤ ꯏꯄꯥꯒꯤ ꯃꯤ
ꯅꯨꯄꯥꯒꯤ ꯑꯩꯈꯣꯏ ꯗꯗꯥ ꯌꯥ ꯍꯥꯄꯦꯕ ꯑꯩ ꯅꯍꯥꯟ ꯑꯩ ꯑꯩꯒꯤ ꯑꯦ ꯗꯗꯥꯅ ꯍꯥꯡꯕꯀꯣ ꯑꯦꯀꯥꯎꯟꯗꯣ ꯃꯥꯒꯤꯅꯦ ꯋꯥꯁꯤꯡꯕꯨꯗꯤ ꯑ ꯑ ꯑꯩꯅ ꯑꯗꯨꯝ ꯄꯥꯏꯈ꯭ꯔꯕ
ꯑꯣ
ꯑꯗꯨꯒꯤ ꯅꯨꯄꯥ ꯃꯤ ꯍꯦꯛꯇ ꯊꯣꯛꯄꯗꯣ
ꯆꯦꯟꯖ ꯇꯧꯈ꯭ꯔꯣ ꯑꯗꯨꯗꯤ
ꯑꯁꯤ ꯅꯠꯇ ꯐꯗ ꯐꯥꯏꯗꯦ
ꯍꯣꯔꯦꯟ ꯀꯥꯏ
ꯑꯗꯨꯕꯨꯀꯣ ꯅꯨꯄꯥꯁꯤꯡꯁꯤꯗꯤ ꯈꯤꯇꯪꯅ ꯑꯗꯨꯝ ꯈꯥꯏꯅꯤꯡꯕ ꯍꯥꯏꯅꯤ ꯑꯩ ꯈꯤꯇꯪ ꯀꯃꯥꯏꯅ ꯍꯥꯏꯁꯤꯔ ꯑꯃ ꯂꯩꯌꯦꯅ ꯑꯗꯨꯒꯨꯝꯕ ꯅꯨꯄꯥ ꯑꯃ ꯍꯦꯛꯁꯨꯔꯤ ꯇꯜꯂꯃꯜꯂꯦꯕ
ꯎ
ꯅꯨꯄꯥꯅꯤ ꯍꯥꯏ ꯈꯃꯤ ꯍꯥꯏ ꯅꯨ ꯈꯪꯉꯦꯕꯀꯣ ꯑꯩꯈꯣꯏꯁꯨ ꯑꯗꯨꯝ ꯑꯩꯈꯣꯏ ꯅꯨꯄꯤꯅꯦ ꯈꯪꯈ꯭ꯔꯗꯤ ꯑꯗꯨꯝ ꯎꯃꯛ ꯍꯥꯏꯩꯗꯤ ꯄꯥꯝꯕꯒꯤ ꯅꯠꯇꯕ ꯑꯗꯨꯝ ꯃꯣꯏꯁꯨ ꯅꯨꯄꯤꯗ ꯍꯦꯟꯅ ꯋꯥꯔꯤꯁꯨ ꯅꯥꯅ ꯌꯨꯝ ꯃꯤ ꯂꯩꯅ ꯄꯤꯅꯦꯅ ꯈꯪꯅꯦ ꯑꯃꯨꯛ ꯇ꯭ꯔꯥꯏ ꯇꯧꯒꯦꯅ ꯍꯥꯏꯕꯗꯨ ꯂꯩꯌꯦꯕꯀꯣ ꯅꯨꯄꯥꯅꯦ ꯍꯥꯏꯕꯤ ꯎꯝ ꯆꯠꯇꯦꯗ ꯍꯥꯏꯅ ꯑꯗꯨꯝ ꯇꯕꯗ ꯑꯗꯨ
ꯎꯝ ꯎꯃꯦ ꯅꯪꯁꯦ ꯀꯁꯇꯃꯔ ꯌꯥꯝ ꯃꯥꯡꯈ꯭ꯔꯦ ꯑꯗꯨꯗꯤ
ꯑꯩꯈꯣꯏ ꯌꯥꯝ ꯃꯥꯡꯈ꯭ꯔꯦ
ꯑꯗꯨꯗ ꯊꯨꯅ ꯆꯦꯟꯖ ꯇꯧꯈ꯭ꯔꯣ
ꯍꯣꯏ ꯆꯦꯟꯖ ꯇꯧꯕ ꯇꯥꯔꯦ
ꯍ
ꯑꯗ ꯍꯧꯁꯨ ꯑꯩꯗꯤ ꯄꯥꯝꯃꯣꯏꯕ ꯑꯗꯨꯝ ꯄꯩꯁꯥ ꯑꯗꯨꯝ ꯂꯥꯛꯄꯤꯌꯦꯀꯣ ꯉꯔꯥꯡ ꯂꯥꯛꯄ꯭ꯔꯣ ꯆꯪꯕ꯭ꯔꯥꯅꯩꯌꯦ
ꯍꯣꯏ ꯆꯪꯪꯂꯛꯑꯦ
ꯇ ꯆꯪꯕ ꯅꯏꯗꯤ
ꯅꯪ ꯑꯩꯒꯤꯗꯤ ꯃꯤꯗꯤ ꯂꯤꯁꯤꯡ ꯑꯍꯨꯝ ꯑꯅꯤ ꯑꯗꯨꯝ ꯌꯧꯔꯦ ꯑꯩꯒꯤꯗꯤ ꯑꯅꯤ ꯐꯥꯎ